ꯍꯜꯂꯣ
ꯀꯩꯗꯧꯔꯤꯅꯣ
ꯀꯔꯤꯁꯨ ꯇꯧꯗꯦ ꯃꯄꯥꯟꯗ ꯐꯝꯃꯤ ꯅꯪꯗꯤ
ꯑꯩꯁꯨ ꯐꯝꯃꯒ ꯂꯩꯌꯦ ꯆꯥꯛ ꯆꯥꯔꯕꯣ
ꯆꯥꯛ ꯆꯗ꯭ꯔꯤ
ꯍꯦꯡꯉꯍꯦ
ꯎꯝ ꯊꯥꯕ ꯍꯜꯂꯛꯄ ꯀꯌꯥꯝ ꯀꯨꯏꯗꯒꯦ
ꯀꯨꯏꯔꯦ ꯑꯩ ꯄꯨꯡ ꯇꯔꯨꯛ ꯃꯈꯥꯏꯗ ꯂꯥꯛꯑꯦ
ꯑꯣ ꯊꯥ ꯆꯠꯄꯗꯤ ꯄꯨꯡ ꯀꯌꯥꯗ ꯆꯠꯄ
ꯊꯕꯛ ꯆꯠꯄꯅ ꯄꯨꯡ ꯇꯔꯥ ꯃꯈꯥꯏꯗ
ꯑꯗꯨꯗꯤ ꯌꯥꯏꯅ ꯅꯣꯏ ꯊꯕꯛꯇꯤ
ꯈꯪꯗꯦꯗ ꯌꯥꯕ꯭ꯔꯥ ꯌꯥꯗꯕ꯭ꯔꯥ
ꯑꯗꯨꯃꯥꯏꯅ ꯆꯠꯂꯒ ꯄ ꯑꯗꯨꯝ ꯌꯥꯏꯗ ꯑꯗꯣ ꯅꯪꯒꯤ ꯊꯕꯛ ꯃꯐꯝꯗꯨꯒ ꯌꯨꯝꯒ ꯅꯛꯅꯕ꯭ꯔꯥ ꯅꯠꯇ꯭ꯔꯒ ꯂꯥꯞꯄ꯭ꯔꯣ
ꯎꯝ ꯎꯝ ꯅ ꯑꯦ ꯂꯥꯞꯄꯗꯤ ꯅꯠꯇ꯭ꯔꯦ
ꯑꯣ ꯑꯣ ꯈꯣꯡꯅ ꯆꯠꯄꯅꯠꯇ
ꯍꯅ ꯇꯂꯦꯉ ꯀꯅ ꯇꯂꯦ
ꯑꯗꯨꯒꯨꯝꯕ ꯊꯕꯛꯇꯨꯅꯤꯅꯦ ꯑꯩꯅ ꯄꯥꯝꯃꯁꯨ ꯈꯟ ꯉꯥꯛꯄꯗꯣ ꯊꯋꯥꯛ ꯐꯐꯝꯒꯥꯟ ꯂꯩꯐꯝꯗ ꯀꯩ ꯏꯟꯖꯥꯝ ꯆꯔꯛꯒꯦ
ꯑꯂꯨꯒ ꯈꯥꯃꯦꯟꯒ ꯀꯥꯡꯁꯣꯏ ꯆꯥꯏ ꯅꯣꯏꯗꯤ ꯀꯔꯤ ꯃꯊꯦꯜ ꯊꯣꯡꯉꯒꯦ
ꯉꯁꯤ ꯌꯦꯟ ꯐꯨꯠꯂꯦ ꯍꯥꯏꯕꯅꯤ ꯏꯃꯥꯟꯅꯕꯤꯅ ꯑꯩ ꯈꯪꯗꯦ ꯑꯩ ꯊꯣꯡꯗꯩ ꯉꯁꯤ ꯆꯥꯛ
ꯑꯍꯥꯎ ꯑꯍꯥꯎꯕ ꯀꯌꯥꯝ ꯆꯥꯏꯒꯅꯤ
ꯑꯍꯥꯎꯕ ꯆꯃꯟꯗꯅ ꯄꯣꯛꯈꯥꯏꯒꯗ
ꯑꯩꯁꯨ ꯁꯣꯝꯗ ꯄꯣꯛꯈꯥꯏꯒꯗꯧꯔꯦ
ꯈꯪꯗꯦꯠ ꯄꯣꯈꯥꯏ ꯄꯣꯈꯥꯏꯗꯅꯕ ꯇꯧꯔꯁꯨ ꯌꯥꯗꯦ
ꯄꯣꯛꯈꯥꯏꯒꯗꯧꯔꯦ ꯑꯩ
ꯑꯣꯗꯃ ꯀꯏꯔꯦ
ꯅꯪ ꯃꯥ ꯊꯦꯡꯅꯁꯦꯗꯅ ꯅꯪ ꯀꯔꯤ ꯏ ꯁ꯭ꯔꯤꯒꯨꯝꯕꯜꯂ
ꯅꯤꯡꯊꯧꯀꯥꯁꯦ ꯑꯩ ꯁꯨꯇꯤꯅꯦ ꯅꯨꯡꯇꯤꯒꯤ
ꯐꯇꯥꯏꯍꯦ
ꯅꯣꯏꯅ ꯁꯟꯗꯦꯗꯁꯨꯇꯤꯌꯦ
ꯍꯣꯏ ꯀꯣꯏ ꯁꯗꯦꯗ ꯑ ꯈꯗꯦ ꯇꯧꯐ ꯈꯗ꯭ꯔꯥ ꯑꯩꯁꯨ ꯁꯤꯗꯒꯤ ꯊꯣꯛꯑꯒ ꯀꯔꯤ ꯇꯧꯗꯣꯏꯅꯣ ꯁꯤꯅꯦ ꯈꯜꯂꯁꯦ
ꯊꯕꯛꯁꯨ ꯊꯤꯕ ꯐꯪꯗ꯭ꯔꯦ ꯈꯪꯗ꯭ꯔꯦ
ꯊꯥ ꯂꯩꯩꯇ꯭ꯔꯗꯤ ꯌꯨꯝꯗ ꯆꯠꯄ ꯇꯥꯕ
ꯌꯨꯝꯗ ꯆꯠꯂꯁꯨ ꯍꯧꯖꯤꯛꯇꯤ ꯀ꯭ꯔꯤꯁꯨ ꯇꯧꯅꯤꯡꯉꯥꯏ ꯂꯩꯇꯦꯕ
ꯎꯝ
ꯍꯣꯏ ꯂꯥꯎꯒꯤ ꯃꯇꯝ ꯑꯣꯏꯔꯁꯨ ꯑꯗꯨꯝ ꯑꯗꯨꯗ ꯄꯩꯁꯥꯁꯨ ꯊꯣꯛꯇꯦ ꯀꯔꯤ ꯇ ꯑꯣꯗꯅꯣ ꯐꯪꯗ ꯁꯤ ꯂꯩꯔꯀ ꯎꯝ
ꯄꯪꯂꯩ ꯂꯩꯕꯅꯤꯗ ꯌꯨꯝ ꯂꯤꯇꯦꯜ ꯇꯧꯐꯝ ꯈꯪꯗꯕꯒꯤ
ꯁꯃꯥꯏ ꯅꯈ ꯀ ꯇꯧꯕ ꯑꯗꯨꯝ ꯑꯩꯈꯣꯏ ꯏꯁꯥꯅ ꯄꯩꯁꯥ ꯊꯣꯛꯑꯗꯤ ꯑꯃꯔꯣꯝꯗꯗꯤ ꯐꯔꯦꯗꯅ ꯑꯃ ꯅꯪꯒꯤ ꯅꯣꯏ ꯈꯨꯟꯒꯤ ꯅꯨꯄꯥꯗꯣ
ꯑꯥ
ꯑꯗꯨ ꯃꯔꯤ ꯁꯥꯟꯅꯕ ꯅꯨꯡꯉꯥꯏꯅꯦ ꯃꯥꯁꯨ
ꯑꯥ
ꯅꯣꯏ ꯍꯣꯏ ꯅꯣꯏ ꯁꯥꯟꯅꯕ꯭ꯔꯣ
ꯑꯩꯈꯔꯗꯤꯁꯅꯗꯦ ꯈꯪꯕꯨꯨꯗꯤ ꯈꯪꯉꯏ
ꯁꯅꯥꯣ ꯈꯪꯅ ꯑꯗꯨꯝ ꯅꯨꯡꯉꯥꯏꯕꯅꯦ ꯑꯩꯁꯨ ꯈꯪꯗꯦꯕꯀꯣ ꯑꯗꯨ ꯑꯣꯏꯔꯁꯨ ꯑꯗꯨꯝ ꯅꯨꯡꯉꯥꯏ ꯍꯥꯏꯇꯥꯔꯦ ꯑꯃꯔꯣꯝꯗ ꯑꯃꯔꯣꯝꯗ ꯍꯥꯏꯔꯗꯤ
ꯎꯝ
ꯅꯣꯏ ꯁꯤꯒꯤꯔꯣ ꯒ꯭ꯔꯨꯞꯁꯦ ꯑꯁ ꯑꯁ ꯁꯣꯔꯤ ꯉꯁꯥꯏꯗꯣ ꯅꯆꯦ ꯉꯔꯥꯡ ꯉꯔꯥꯡ ꯉꯔꯥꯡꯒ ꯅꯍꯥꯟꯒ ꯊꯦꯡꯅꯩ
ꯑꯦꯔ ꯑꯣꯏꯔꯅꯤ
ꯑꯩꯗꯣ ꯑꯁ ꯑꯍꯥꯥꯟꯕ ꯊꯦꯡꯅꯕꯗ ꯃꯃꯥꯡ ꯃꯃꯥꯡꯗ ꯊꯦꯡꯅꯕꯁꯨ ꯑꯩꯁꯦ ꯈꯪꯉ ꯗꯦ ꯌꯥꯝ ꯐꯖꯗꯦ ꯍꯥꯏꯕꯥ ꯅꯆꯦꯗꯣ ꯁꯤꯗ ꯂꯩ ꯂꯥꯛꯀꯅꯤ ꯍꯥꯏꯕꯗꯣ ꯏꯊꯥ ꯊꯥꯖꯗ꯭ꯔꯒ ꯑꯗꯨꯒ ꯉꯔꯥꯡꯁꯨ ꯎꯑꯦ ꯑꯩꯅ ꯌꯨꯝꯗꯒꯤ ꯂꯥꯛꯄ꯭ꯔꯣ ꯍꯥꯏꯔꯒ ꯌꯨꯝꯗꯒꯤ ꯂꯥꯛꯄꯅꯤ ꯍꯥꯏ
ꯅꯪ ꯊꯦꯡ ꯌꯥꯔꯗ
ꯎꯝ ꯉꯁꯥꯏꯁꯨ ꯐꯣꯟ ꯇꯧꯔꯛꯏꯕꯥꯅꯤ ꯑꯩꯗꯣ ꯏꯟꯁꯥꯡ ꯅꯥꯄꯤ ꯂꯩꯕ ꯊꯣꯛꯀꯦ ꯍꯥꯏꯔꯒ ꯑꯗꯨꯝ ꯊꯝꯕ
ꯎꯝ
ꯅꯪꯕꯨ ꯕꯣꯔ ꯌꯦꯡꯕ꯭ꯔꯣ
ꯌꯦꯡꯗꯦꯗ ꯌꯦꯡꯕ꯭ꯔꯣ ꯅꯣꯏꯗꯤ ꯑꯦ
ꯑꯩꯈꯣꯏꯗꯤ ꯌꯦꯡꯉꯤ ꯑꯩꯈꯣꯏꯗꯤ ꯄꯥꯔꯇꯤ ꯂꯩꯕꯅꯤꯅ
ꯎꯝ ꯅꯨꯡꯉꯥꯏꯔꯝꯒꯅꯤꯅꯦ
ꯑꯁ ꯑꯃꯔꯣꯝꯗꯗꯤ ꯅꯨꯡꯉꯥꯏꯔꯦ ꯑꯃꯔꯣꯝꯗ ꯈꯜꯂꯗꯤ ꯀꯣꯛ ꯁꯥꯏ
ꯎ ꯎꯝꯥꯏꯅꯤ ꯌꯥꯝ ꯅꯨꯡꯉꯥꯏꯈ꯭ꯔ ꯃꯥꯜꯂꯦꯅꯦ ꯅꯪꯗꯤ
ꯑꯦꯗꯥ ꯍꯥꯏꯗꯤ ꯅꯨꯡꯉꯥꯏꯕꯅꯣꯗ ꯅꯨꯡꯉꯥꯏꯕ ꯍꯥꯏꯕꯁꯦ ꯈꯪꯗꯦ ꯖꯁ ꯑꯗꯨꯝ ꯃꯄꯥꯟ ꯈꯛꯇꯅ ꯅꯨꯡꯉꯥꯏꯕ ꯃꯅꯨꯡꯗꯗꯤ ꯑꯁ ꯌꯥꯝ ꯈꯥꯔꯒ ꯂꯩꯔꯦ ꯀꯅꯦ
ꯀꯥꯏꯔꯦ ꯌꯥꯝ ꯀꯥꯏꯔꯦ ꯃꯣꯏ ꯀꯥꯏꯔꯒ ꯂꯩꯔꯕꯅꯦ ꯍꯧꯖꯤꯛꯀꯥꯟꯁꯦ ꯅꯨꯡꯉꯥꯏꯅꯁꯨ ꯂꯩꯕ ꯑꯃꯔꯣꯝꯗꯣꯝ ꯑꯗꯨꯅ ꯅꯨꯡꯉꯥꯏꯇꯕ
ꯊꯣꯛꯎ
ꯅꯣꯡꯃ ꯄꯥꯔꯇꯤ ꯇꯧꯁꯤꯦ ꯍꯦ
ꯇꯧꯁꯦ ꯇꯧꯁꯦ
ꯑꯗꯨꯒꯨꯝꯕ ꯅꯨꯃꯤꯠꯇꯨꯅꯤꯅꯦ ꯑꯩꯅ ꯉꯥꯏꯖꯔꯤꯁꯦ ꯦ ꯅꯍꯥꯟꯗꯨꯅꯦ ꯑꯩꯈꯣꯏꯗ
ꯎꯏꯔꯦ ꯎꯗꯕ ꯌꯥꯝ ꯐꯖ ꯊꯣꯛꯑꯝꯒꯅꯤꯅꯦ
ꯀꯗꯥꯏꯗꯒꯤ ꯎꯔꯤꯦꯡꯅ ꯃꯥꯏꯁꯦ
ꯁꯛ ꯈꯪꯉꯔꯣꯏꯀꯣ ꯎꯅꯕꯗ
ꯅꯪꯕꯨꯅꯦ ꯈꯪꯉꯣꯏꯔꯦ ꯈꯪꯉꯣꯏꯁꯦ ꯑꯩꯕꯨꯗꯤ ꯈꯪꯒꯅꯤ
ꯑꯩꯗꯤ ꯍꯥꯟ ꯃ ꯍꯥꯎꯁꯗꯅꯤ ꯑꯣꯟꯕ ꯂꯩꯥꯏꯇ ꯑꯩꯅ ꯑꯣꯟꯕ ꯍꯥꯏꯕꯕꯨ ꯅꯣꯏꯕꯁꯦ ꯍꯦꯟꯅ ꯁꯠ ꯄꯥꯏꯁꯤ ꯍꯦ ꯇꯔꯅꯤ
ꯑꯩꯁꯨ ꯅꯣꯏ ꯈꯜꯂꯦ ꯅꯣꯏꯁꯨ ꯅꯣꯏ ꯈꯜꯂꯦ ꯃꯥꯏꯁꯤꯗ ꯎꯔꯤꯡ ꯈꯛꯇꯁꯨ ꯂꯩꯔꯦ ꯏꯂꯦ ꯅꯍꯥꯟꯗꯒꯤ ꯑꯗꯨꯝ ꯍꯦꯟ ꯆꯤꯜꯂꯛꯏ ꯑꯩꯈꯣꯏꯗꯤ ꯄꯨꯈ꯭ꯔꯤꯒꯤ ꯏꯁꯤꯡ ꯁꯤꯖꯤꯟꯅꯕꯅꯤꯅ ꯀꯗꯥꯏꯗꯒꯤ
ꯎꯝ
ꯄꯨꯈ꯭ꯔꯤꯁꯨ ꯏꯃꯣꯠ ꯃꯣꯠꯄ ꯄꯨꯈꯔꯤ
ꯁꯦꯡꯕ ꯂꯩꯇ꯭ꯔꯤꯗ ꯑꯩꯈꯣꯏꯁꯨ ꯑꯗꯨꯃꯛ ꯁꯍꯔꯒꯤ ꯏꯁꯤꯡꯗꯕꯨ ꯀꯌꯥꯝ ꯊꯦꯡꯉꯝꯒꯗ꯭ꯔꯣ
ꯆꯥꯕ ꯊꯛꯄ ꯏꯁꯤꯡꯗꯤ ꯇꯣꯉꯥꯟꯂꯝꯒꯅꯤ ꯅꯪꯅꯁꯨ
ꯑ ꯊꯛꯅꯤꯉꯥꯏꯗꯤ ꯂꯩꯌꯦ ꯁꯤꯖꯤꯟꯅꯅꯤꯉꯥꯏꯗꯤ ꯃꯣꯏ ꯄꯤꯌꯦ
ꯑꯣ
ꯇꯃꯅ ꯂꯥꯏꯈ꯭ꯔ ꯌꯥꯏꯀꯣ
ꯊꯟꯇ
ꯑꯥ ꯏꯅꯥꯎꯨꯄꯤ ꯑꯃꯒ ꯂꯩꯌꯦꯦ
ꯑꯣ ꯅꯅꯥꯎ ꯅꯨꯄꯤꯁꯨ ꯊꯕꯛ ꯇꯧꯕ
ꯑ ꯃꯥꯗꯤ ꯂꯥꯏꯔꯤꯛ ꯇꯝꯕꯅꯤꯗ
ꯑꯣ ꯐꯥꯏꯅ ꯑꯗꯨꯨꯗꯤ
ꯏꯊꯟꯇ ꯂꯩꯅꯤꯡꯉꯛꯈ꯭ꯔꯕ
ꯑꯗꯨ ꯑꯃꯔꯣꯝꯗꯗꯤ ꯐꯩꯗ ꯊꯟꯗ ꯂꯩꯕꯗꯣ ꯍꯣꯏ ꯃꯤ ꯑꯅꯤ ꯐꯥꯎꯕꯗꯤ ꯀꯩꯁꯨ ꯀꯥꯏꯗꯦꯀꯣ ꯑꯗꯣ ꯅꯣꯏ ꯌ ꯗ ꯅꯨꯡꯉꯥꯏꯕ꯭ꯔꯣ
ꯍꯧꯖꯤꯛꯄꯨꯗꯤ ꯀꯨꯏꯗ꯭ꯔꯤꯕꯅꯤꯅ ꯈꯪꯗꯦꯗ ꯌꯨꯝꯕꯨꯒ ꯂꯩ ꯌꯨꯝꯕꯨ ꯂꯩꯇꯦ ꯌꯨꯝꯕꯨ ꯂꯩꯃꯤꯟꯅꯗꯦ ꯍꯥꯏꯕ
ꯑꯂꯥꯏ ꯅꯣꯡꯃ ꯀꯣꯏꯔꯛꯀꯦ ꯅꯣꯏꯗ ꯁꯣꯏꯗꯧꯅꯦ
ꯀꯣꯏꯔꯛꯄꯗ
ꯇꯨꯝꯍ ꯂꯥꯛꯀꯦ ꯑꯁ ꯑꯁꯤꯒꯤ ꯁꯤꯗꯒꯤ ꯍꯦꯛ ꯊꯣꯛꯑꯒ ꯏꯆꯦꯈꯣꯏꯗ ꯑꯩꯁꯦ ꯂꯩꯗꯣꯏꯅꯦꯕ ꯏꯆꯦꯈꯣꯏꯗ ꯑꯩ ꯂꯩꯅꯤꯡꯗꯦꯕ
ꯍꯣꯏ ꯀꯗꯥꯏꯗ ꯂꯩꯕ꯭ꯔꯣ
ꯁꯅꯥꯒ ꯊꯌꯥ
ꯑꯥ
ꯎ ꯑꯗꯨ ꯑꯣꯏꯔꯁꯨ ꯎꯄꯥꯏ ꯂꯩꯇꯕꯅꯤꯅ ꯑꯗꯨꯝ ꯂꯩꯕꯗꯤ ꯇꯥꯕꯗꯣ ꯁꯥꯏ ꯁꯥꯁꯨ ꯁꯥꯏ ꯑꯗꯨ ꯑꯩꯁꯦ ꯑꯗꯨꯗ ꯂꯩꯔꯒ ꯉꯥꯛꯇꯪ ꯊꯕꯛ ꯊꯤꯔꯒ ꯀꯣ
ꯎꯝ ꯏꯕꯥꯅꯤꯒꯤ ꯊꯤꯒꯣ ꯊꯕꯛꯇꯣ
ꯖꯤꯕꯅꯤꯅꯦ
ꯇꯧꯃꯤꯟꯅꯕ ꯌꯥꯕꯒꯨꯝꯕ ꯊꯕꯛ ꯂꯩꯔꯗꯤ
ꯅꯣꯏꯔꯣꯝꯗ ꯑꯩ ꯅꯣꯏꯔꯣꯝꯗ ꯂꯩꯅꯤꯡꯉꯦ
ꯂꯩꯥꯛꯕ ꯂꯥꯛ ꯑꯣ ꯈꯣꯏ ꯔꯣꯝꯗꯁꯨ
ꯑꯩꯔꯣꯝꯗ ꯂꯩꯔꯗꯤ ꯑꯗꯨꯔꯣꯝꯗ ꯑꯩ ꯂꯩꯅꯤꯡꯉꯦꯕ ꯍꯥꯏꯗꯤ ꯂꯩꯕꯁꯨ ꯗꯔꯀꯥꯔ ꯂꯩꯕ ꯍꯥꯏꯇꯥꯔꯦ ꯌꯥ ꯄꯤꯁꯨꯥ ꯂꯩꯕ ꯁꯣꯝꯗ ꯅꯣꯏꯔꯣꯝꯗ ꯂꯩꯔꯗꯤ ꯑꯗꯨ ꯍꯦꯟꯅ ꯐꯩꯕ ꯑꯩꯒꯤꯗꯤ
ꯎꯝ ꯋꯥꯗꯅ ꯂꯩꯕ ꯅꯨꯡꯉꯥꯏꯗ ꯑꯩꯁꯨ
ꯎꯝ
ꯇ꯭ꯔꯦꯟ ꯃꯃꯜꯁꯦ ꯇꯥꯡꯃꯟ ꯇꯥꯡꯃꯟꯗꯅ
ꯍꯣꯏ ꯇꯥꯡꯕꯅꯤꯅ ꯃꯤ ꯑꯃꯈꯛꯇꯗꯤ ꯂꯩꯕꯗꯤ ꯉꯝꯗꯦꯗꯅ ꯍꯣꯏ ꯄꯩꯁꯥꯗꯨ ꯈꯔ ꯌꯥꯝ ꯑ ꯑꯃꯔꯣꯝꯗꯗꯤ ꯐꯕ ꯌꯥꯝ ꯊꯣꯛꯄꯁꯨ ꯅꯠꯇꯕ
ꯑꯩꯁꯦ ꯏꯃꯥꯟꯅꯕꯤ ꯈꯣꯏꯒ ꯂꯩꯕꯗ
ꯅꯣꯏ ꯀ ꯀꯌꯥ ꯀꯌꯥ ꯄꯨꯊꯣ ꯀꯦ ꯅ ꯂꯩꯗꯣ
ꯑꯥꯗ ꯂꯩꯕꯗꯨꯀꯣ ꯃꯤ ꯃꯔꯤ ꯑꯣꯏꯕꯒꯤ ꯭ꯔ ꯆ꯭ꯔꯦ ꯑꯅꯤ ꯆ ꯈꯔꯜꯕꯅꯤ ꯌꯨꯝꯗꯣ
ꯑꯣ ꯆꯥꯎꯍꯕ꯭ꯔꯣ ꯄꯤꯛꯄ꯭ꯔꯣ
ꯄꯤꯑꯦꯗꯥꯎꯗ ꯑꯗꯨ ꯀꯑꯦ ꯐꯝ ꯐꯝꯐꯝ ꯂꯩꯇꯕ ꯆꯤꯟꯃꯟꯗꯅꯤ ꯑꯗꯨꯅ ꯑꯩ ꯇꯣꯉꯥꯟꯅ ꯂꯩꯈ꯭ꯔꯕ ꯍꯟꯗꯛꯀꯦ ꯑꯗ ꯁꯔꯄ
ꯍꯧꯖꯤꯛ ꯑꯩ ꯍꯥꯏꯕ ꯍꯧꯖꯤꯛ ꯑꯩ ꯍꯧꯖꯤꯛ ꯂꯩꯕꯗꯣ ꯂꯤꯁꯤꯡ ꯑꯍꯨꯝꯒꯤ
ꯋꯥ ꯀꯌꯥꯃꯨꯛꯁꯨ ꯇꯥꯡꯕ꯭ꯔꯣ ꯌꯨꯝꯗꯤ ꯐꯖꯕ꯭ꯔꯣ
ꯆꯦꯛ ꯀꯅꯦ ꯌꯨ ꯃꯗꯦ
ꯎꯝ ꯑꯗꯨ ꯆꯥꯎꯕ꯭ꯔꯣ ꯃꯤ ꯑꯍꯨꯝ ꯐꯥꯎꯗꯤ ꯂꯩꯕ ꯌꯥꯏꯗꯅ ꯑꯗꯨꯒꯨꯝꯕꯗꯤ ꯁꯤꯡ ꯑꯍꯨꯝ ꯍꯥꯏꯗꯤ ꯃꯁꯥ ꯃꯁꯥꯒꯤ ꯊꯕꯛ ꯇꯧꯔ
ꯎꯝ ꯂꯅꯨꯡꯗꯥ ꯂꯅꯨꯡꯗꯥ ꯑꯗ ꯈꯤꯇꯪ ꯂꯩꯕꯅꯤꯅꯀꯣ ꯌꯥꯏ
ꯑꯣ ꯃꯔꯣꯝꯗꯗꯤ ꯐꯩꯅꯦ ꯑ ꯅꯣꯏ ꯈꯨꯟꯒꯤ ꯅꯨꯄꯥꯗꯣ ꯎ ꯑꯩꯅ ꯅꯪꯁꯦ ꯌꯥꯝ ꯑꯉꯥꯡ ꯃꯥ ꯀꯔꯤ ꯍꯥꯏꯕ
ꯎꯝ
ꯊ ꯀꯦ ꯁꯕꯗꯣ ꯃꯥꯟꯗꯦꯅ ꯇꯔꯥ ꯃꯉꯥ ꯇꯔꯥ ꯇꯔꯨꯛ ꯀꯨꯝ ꯁꯨꯗꯣ ꯃꯅꯦ ꯍꯥꯏꯕꯅ ꯑꯩꯅ ꯑꯩꯁꯨ ꯅꯣꯏ ꯈꯨꯟꯗ ꯂꯥꯛꯑꯦ ꯍꯥꯏꯕ ꯇꯁ ꯀꯌꯥꯗ ꯂ ꯑꯣ ꯍꯥꯏ ꯑꯅ ꯈꯪꯗ꯭ꯔꯦ ꯑꯣ ꯑꯗꯨꯒ ꯇ꯭ꯋꯦꯟꯇꯤ ꯇꯨꯔ ꯇ꯭ꯋꯦꯟꯇꯤ ꯑꯣꯏꯔ ꯇ꯭ꯋꯦꯟꯇꯤ ꯋꯥꯟ ꯑꯗꯨꯒ ꯑꯗꯨꯗꯤ ꯑꯩꯈꯣꯏ ꯀꯩꯅꯣ ꯈꯣꯡꯒꯥ꯭ꯔꯝ ꯃꯆꯥ ꯈꯛꯇ ꯍꯥꯞꯄꯒ ꯆꯠꯄ ꯃꯇꯝ ꯇꯝꯅꯤꯅꯦ ꯀ ꯍꯥꯏꯔꯛꯑꯦ ꯑꯩꯅ ꯑꯣꯏꯔꯝꯅꯤꯅ ꯁꯛꯁꯨ ꯌꯥꯝ ꯑꯉꯥꯡ ꯑꯉꯥꯡ ꯃꯥꯜꯂꯦ ꯍꯥꯏꯕ ꯍꯥꯏꯅ
ꯍꯣꯏꯗꯒꯤꯗꯤ ꯈꯔ ꯍꯜꯂꯝꯃꯨꯅꯦ ꯑꯩꯉꯣꯟꯗꯒꯤ
ꯑ ꯍꯇ꯭ꯔ
ꯑꯃꯅꯤ ꯈꯪ ꯗꯦꯗ ꯑꯩꯁꯨ ꯃꯣꯏꯒ ꯇꯤꯟꯅꯗꯕꯅꯤꯅ ꯈꯪꯗꯦ ꯍꯟꯕ꯭ꯔꯥ ꯍꯟꯊꯕ꯭ꯔꯥ
ꯑꯣ
ꯈꯟꯂꯝꯒꯗꯕ ꯃꯥꯜꯂꯦ ꯆꯍꯤ ꯑꯃꯒꯨꯝꯕ
ꯑꯣ ꯈꯟꯗꯕꯒꯤꯅꯤꯅꯦꯍꯦ
ꯌꯥ ꯐꯗ